ꯍꯜꯂꯣ
ꯍꯜꯂꯣ ꯇꯥꯕ꯭ꯔꯣ
ꯇꯥꯏꯌꯦ ꯇꯥꯏꯌꯦꯦ ꯇꯥꯔꯕꯣ
ꯑꯣ ꯇꯥꯔꯦ ꯐꯖꯅ ꯇꯥꯕ꯭ꯔꯥ
ꯎꯝ ꯐꯖꯅ ꯇꯥꯏꯌꯦ
ꯎꯝ ꯇꯥꯔꯦ ꯇꯥꯔꯦ ꯑꯩ ꯉꯁꯥꯏꯗꯣ ꯀꯩꯅꯣ ꯇꯧꯕꯒꯤ ꯌꯥꯔꯝꯗ꯭ꯔꯤꯅꯦ
ꯀꯦꯝ ꯇꯧꯕꯩ ꯀꯩꯗꯧꯔꯕ
ꯐꯖꯅꯅꯦ
ꯎꯝ
ꯑꯩꯒꯤ ꯅꯦꯠꯇꯣ ꯈꯔ ꯅꯨꯡꯉꯥꯏꯇꯕ ꯉꯁꯤꯗꯣ ꯑꯩ ꯅꯪ ꯋꯥꯔꯤ ꯁꯟꯅꯒꯦ ꯇꯧꯕꯗꯗꯣ ꯑꯩꯈꯣꯏꯁꯨ ꯑ ꯀꯩꯅꯣ ꯇꯧꯊꯣꯛꯈ꯭ꯔꯦꯕ ꯃꯩꯁꯨ ꯂꯥꯛꯇꯕ ꯑꯗꯨꯗꯨꯒꯤ ꯏꯃꯝꯒꯝꯃꯝꯕꯗꯨꯗ ꯇꯧꯕꯝ ꯑꯃ ꯈꯪꯗꯕꯗꯨꯗ ꯅꯦꯠꯁꯨ ꯃꯩ ꯃꯝꯕꯁꯨ ꯅꯦꯠꯁꯨ ꯌꯥꯎꯈ꯭ꯔꯕ ꯀꯩꯅꯣ ꯈꯪꯗꯦ ꯅꯦꯠꯁꯤꯁꯨ ꯅꯨꯡꯉꯥꯏꯇꯕ ꯑꯗꯣ ꯋꯥꯔꯤ ꯁꯥꯟꯅꯕ ꯀꯥꯟꯗ ꯅꯦꯠꯇꯣ ꯅꯨꯡꯉꯥꯏ ꯅꯠꯇ꯭ꯔꯒꯗꯤ ꯐꯖꯅ ꯇꯥꯟꯅꯗ꯭ꯔꯒꯗꯤ ꯅꯪꯁꯨ ꯅꯨꯡꯉꯥꯏꯔꯣꯏꯅꯅꯦ ꯇꯧꯔꯛꯇꯕꯅꯦ ꯀꯩꯗꯧꯔꯝꯃꯤꯅꯣ ꯅꯪꯕꯣ
ꯑꯩꯗꯤ ꯇꯨꯝꯃꯒꯦꯅ ꯍꯤꯞꯎꯥꯝꯕꯅꯤꯅ ꯑꯗꯨꯝ ꯊꯕꯛ ꯂꯩꯇ꯭ꯔꯕꯅꯤꯅ ꯐꯃꯨꯡ ꯆꯪꯉꯒ ꯐꯣꯟ ꯄꯥꯏꯔꯝꯕꯅꯦ ꯅꯪꯗꯤ
ꯑꯣ ꯑꯩꯕꯨꯗꯤ ꯃꯩ ꯂꯥꯛꯄ ꯉꯥꯏꯍꯥꯛ ꯉꯥꯏꯈꯤꯒꯦꯅ ꯇꯧꯕꯅꯦ ꯑꯗꯨꯗꯨꯒ ꯁꯨꯝ ꯃꯥꯡꯒꯣꯟꯗ ꯐꯝꯃꯤ ꯇꯨꯝꯁꯨ ꯇꯨꯝꯅꯤꯡꯗ꯭ꯔꯤꯕ ꯉꯁꯥꯏ ꯅꯨꯡꯊꯤꯟꯗꯣ ꯑ ꯇꯨꯝꯒꯦ ꯇꯧꯔꯒ ꯇꯨꯝꯍꯧꯗ꯭ꯔꯦꯕ ꯑꯩꯁꯦ ꯑꯗꯨꯀꯥꯟꯗꯗꯤ ꯌꯥꯝ ꯇꯧꯅꯤꯡꯉꯝꯕꯅꯦꯕ ꯉꯟꯅ ꯇꯨꯝꯒꯦ ꯀꯥꯏꯅ ꯈꯜꯂꯦꯕ ꯑꯗꯨꯗꯨꯒꯅꯦ ꯑꯗꯨꯝ ꯍꯧꯖꯤꯛ ꯇꯨꯝꯅꯤꯡꯉꯛꯇ꯭ꯔꯦꯕ ꯑꯃꯨꯛ ꯑꯗꯣ ꯉꯥꯏꯍꯥꯛ ꯂꯩꯔꯒꯗꯤ ꯇꯨꯝꯅꯤꯡꯉꯗ꯭ꯔꯥ ꯈꯪꯗꯦ
ꯇꯝꯅꯤꯡꯉꯥꯅꯤ ꯇꯝꯅꯤꯡꯉꯥꯅꯤ ꯅꯣꯏ ꯃꯩ ꯂꯥꯛꯇꯕ꯭ꯔꯣ
ꯑꯥ ꯃꯩ ꯂꯥꯛꯇꯦ ꯀꯩꯗꯧꯔꯝꯃꯣ ꯈꯪꯗꯦ ꯃꯩꯁꯦ ꯌꯥꯝ ꯀꯨꯏꯕ ꯃꯨꯠꯂꯤꯁꯦ ꯉꯁꯥꯏꯁꯨ ꯑꯃꯨꯛ ꯐꯅꯌꯥꯝ ꯀꯨꯏꯔꯦ ꯉꯁꯥꯏ ꯉꯥꯏꯍꯥꯛ ꯃꯃꯥꯡꯗ ꯑꯃꯨꯛ ꯀꯩꯁꯨꯨꯝ ꯃꯨꯠꯂꯒ ꯀꯨꯏꯅ ꯃꯨꯠꯂꯒ ꯑꯃꯨꯛ ꯂꯩꯔꯨꯔꯦꯕ ꯑꯗꯨꯗꯨꯒ ꯍꯧꯖꯤꯛ ꯑꯃꯨꯛ ꯃꯨꯠꯈꯤꯕꯗꯒꯤ ꯂꯥꯛꯄ ꯅꯥꯏꯗ꯭ꯔꯦ ꯐꯣꯟꯗꯨꯁꯨ ꯆꯥꯔꯖ ꯌꯥꯎꯗ꯭ꯔꯕꯅꯦ ꯍꯥꯏꯕ ꯑꯩꯁꯦ ꯁꯦ ꯃꯩ ꯌꯥꯎꯇꯕꯁꯦ ꯃꯩꯁꯦ ꯃꯨꯠꯂꯤꯁꯦ ꯄꯨꯂꯞꯅꯦꯕ ꯍꯥꯏꯗꯤ ꯂꯥꯏꯟ ꯂꯥꯏꯟ ꯅꯠꯇꯦꯕ ꯃꯣꯏ ꯁꯦꯝꯕꯒꯤꯒꯨꯝꯕ ꯑꯣꯏꯔꯝꯗꯧꯕ ꯃꯥꯜꯂꯦ
ꯑꯣꯏꯔꯝꯅꯤ ꯑꯣꯏꯔꯝꯕꯁꯨ ꯌꯥꯏ ꯑꯗꯨꯃꯥꯏꯅ ꯑꯩꯈꯣꯏꯁꯨ ꯃꯨꯠꯂꯦ ꯑꯩꯈꯣꯏ ꯃꯨꯠꯄ ꯍꯥꯏꯗꯤ ꯍꯧꯖꯤꯛꯄꯨꯗꯤ ꯂꯥꯛꯑꯦꯕꯀꯣ ꯉꯁꯥꯏ ꯆꯥꯛ ꯆꯥꯕꯩ ꯄꯨꯡ ꯇꯔꯦꯠ ꯅꯤꯄꯥꯜ ꯑꯗꯨꯋꯥꯏꯗꯣ ꯃꯨꯠꯂꯦꯕ ꯑꯗꯣ ꯂꯥꯛꯑꯦ ꯑꯩꯈꯣꯏꯅ ꯃꯥꯄꯜ ꯍꯦꯟꯂꯛꯄ ꯂꯥꯛꯑꯦ
ꯑꯣ ꯑꯗꯨ ꯁꯨꯃꯥꯏꯅ ꯀꯨꯏꯅ ꯃꯨꯠꯄꯁꯤꯗꯤ ꯌꯥꯎꯗꯕꯅꯦꯕ ꯅꯍꯥꯟꯈꯩꯗꯤ ꯑꯗꯣ ꯃꯨꯠꯂꯨꯔꯁꯨ ꯆꯠꯂꯥꯛꯄ ꯑꯗꯣ ꯉꯁꯤꯗꯤ ꯑꯅꯤꯔꯛ ꯃꯨꯛ ꯁꯨꯔꯦꯕ ꯃꯨꯠꯂꯤꯁꯦꯁꯨ ꯀꯨꯏꯅ ꯀꯨꯏꯅ ꯑꯗꯨꯅ ꯄꯨꯝꯃꯝ ꯃꯝꯃꯦꯃꯤ ꯁꯣꯔꯣꯛꯇꯒꯤ ꯀꯩꯗꯒꯤ ꯏꯃꯨꯡꯗꯒꯤ ꯂꯦꯝ ꯑꯃ ꯊꯥꯜꯂꯒ ꯂꯩꯔꯤ ꯍꯧꯖꯤꯛ
ꯑꯗꯨꯅꯤ ꯃꯩꯖꯤ ꯅꯨꯡꯉꯥꯏꯇꯦ ꯍꯧꯖꯤꯛꯀꯥꯟꯁꯦ ꯍꯥꯏꯗꯤ ꯅꯣꯡꯖꯨ ꯊꯥ ꯑꯣꯏꯕꯩꯔꯥ ꯀꯩꯅꯣꯀꯣ ꯃꯩꯖꯨ ꯅꯨꯡꯉꯥꯏꯇꯦ ꯍꯥꯏꯕ
ꯍꯣꯏ ꯑꯗꯨꯅꯔ ꯀꯩꯅꯣ ꯈꯪꯗꯦ ꯑꯁ ꯃꯩꯁꯨ ꯌꯥꯝ ꯅꯨꯡꯉꯥꯏꯇꯦꯗ ꯇꯧꯔꯤꯁꯦ
ꯅꯪ ꯀꯔꯝ ꯀꯥꯟ ꯅꯪ ꯀꯔꯝ ꯀꯥꯟ ꯍꯥꯏ ꯍꯥꯏꯒꯠꯇꯣꯏꯅꯣ
ꯑꯩꯁꯦ ꯍꯌꯦꯡ ꯍꯥꯏꯒꯠꯁꯤꯔꯅ ꯈꯟꯕꯅꯦꯕ ꯁꯦꯝꯃꯗꯤ ꯑꯗꯣ ꯑꯩꯁꯦ ꯑꯃꯨꯛ ꯆꯠꯄꯁꯦ ꯆꯠꯅꯤꯡ ꯈꯪꯗꯦ ꯑꯗꯨꯝ ꯈꯟꯁꯥꯟꯅꯅ ꯂꯩꯔꯦ ꯑ ꯁꯨꯝ ꯅꯨꯡꯉꯥꯏꯇꯕ ꯍꯌꯦꯡ ꯁꯟꯗꯦꯗ ꯑꯣꯏꯅ ꯆꯠꯂꯒꯦꯔꯅ ꯍꯥꯏꯕ ꯑꯩꯈꯣꯏ ꯃꯥꯅꯁꯨ ꯑꯩꯈꯣꯏꯆꯦꯅꯁꯨ ꯍꯥꯏꯕ ꯑꯗꯨꯗꯨꯒꯤ ꯌꯦꯡ ꯑꯃꯨꯛꯁꯨ ꯑꯃꯨꯛ ꯈꯟꯖꯥꯟꯅꯔꯒ ꯂꯩꯔꯤ ꯑꯩꯁꯦ ꯑꯗꯨꯝ ꯎꯝ ꯍꯥꯏꯗꯤ ꯆꯠꯂꯒꯦ ꯍꯥꯏꯔꯒ ꯀꯣꯛ ꯆꯊꯣꯛꯆꯣ ꯀꯣꯛ ꯆꯠꯄꯁꯦ ꯉꯝꯗ꯭ꯔꯦꯕ ꯑꯩꯁꯦ ꯉꯔꯥꯡꯁꯨ ꯂꯩꯕꯅꯤꯅ ꯑꯃꯨꯛꯁꯨ ꯁꯨꯝ ꯑ ꯈꯪꯗꯦ ꯂꯩꯅꯤꯡꯕꯗꯣ ꯑꯉꯥꯡ ꯃꯅꯥꯛꯇꯁꯨ ꯑꯃꯨꯛ ꯑꯗꯩꯗꯤ ꯍꯌꯦꯡ ꯑꯩꯈꯣꯏ ꯑꯦꯛꯖꯥꯝꯒꯤ ꯈꯜꯂꯒꯗꯤ ꯑꯃꯨꯛꯀꯁꯨ ꯆꯠꯅꯤꯡꯕ ꯆꯠꯇꯦ ꯑꯗꯣ ꯈꯔ ꯌꯦꯡꯉꯒꯦ ꯂꯩꯕꯩ ꯂꯩꯕ ꯍꯌꯦꯡ ꯁꯟꯗꯦ ꯐꯥꯎꯕ ꯂꯩꯔꯒꯦ ꯃꯥꯏꯟ ꯁꯟ ꯅꯠꯇ꯭ꯔꯒ ꯁꯟꯗꯦ ꯅꯨꯃꯤꯠꯇ ꯂꯥꯛꯄ꯭ꯔꯥ ꯁꯨꯃꯥꯏꯅ ꯇꯧ ꯕ‌꯭ꯔꯥꯃ ꯑꯃ ꯌꯦꯡꯉꯒꯦ ꯍꯌꯦꯡꯃꯛ ꯆꯠꯄꯗꯨꯒ ꯑ ꯆꯠꯍꯟꯅꯤꯡꯗ꯭ꯔꯦꯕ ꯑꯩꯈꯣꯏ ꯃꯥꯅꯁꯨ ꯑꯗꯨꯗꯨꯅ ꯑꯩ ꯌꯦꯡꯉꯒꯦ ꯑꯗꯨ ꯅꯣꯡ ꯇꯥꯕ꯭ꯔꯣ ꯅꯣꯏꯒꯤ ꯅꯣꯏꯒꯤꯕꯣ
ꯅꯣꯡꯁꯦ ꯉꯁꯥꯏ ꯅꯨꯡꯗꯥꯡ ꯋꯥꯏꯔꯝ ꯇꯥꯏꯌꯦ ꯅꯨꯡꯗꯥꯡ ꯋꯥꯏꯔꯝ ꯍꯣꯏ ꯃꯃꯛꯄꯒꯤ ꯇꯥꯡ ꯑꯗꯥꯏꯗ ꯄꯨꯡ ꯇꯔꯨꯛ ꯍꯦꯜꯂꯛꯄ ꯑꯗꯥꯏꯗ ꯇꯥꯏ ꯑꯗꯣ ꯅꯨꯡꯊꯤꯟꯗ ꯀꯩꯀꯩꯗꯤ ꯇꯥꯗꯦꯗ ꯀꯩꯁꯨ
ꯑꯣ ꯑꯩꯈꯣꯏꯗꯤ ꯉꯁꯤꯗꯤ ꯇꯥꯏ ꯇꯥꯗꯦ ꯑꯗꯣ ꯍꯧꯖꯤꯛꯁꯦ ꯅꯣꯡꯃ ꯃꯃꯤꯛ ꯐꯥꯛꯄꯗꯣ ꯑꯗꯨꯃꯥꯏꯟ ꯇꯧꯔꯤꯕ ꯅꯣꯡ ꯇꯥꯔꯛꯇꯣꯏꯔ ꯈꯪꯗꯦ ꯉꯔꯥꯡꯁꯨ ꯑ ꯅꯣꯡꯉꯥꯜꯂꯝꯗꯥꯏ ꯑꯗꯥꯏꯗꯣ ꯀꯟꯅ ꯇꯥꯏꯕ ꯅꯣꯡꯁꯦ ꯇꯨꯝꯕꯕꯨꯗꯤ ꯌꯥꯝ ꯅꯨꯡꯉꯥꯏꯕ ꯑꯗꯨ ꯈꯔ ꯈꯔ ꯏꯪꯂꯤ ꯏꯪꯂꯤꯒ ꯇꯧꯔꯛꯑꯒ ꯑꯗꯨꯃꯥꯏꯅ ꯇꯥꯔꯛꯇꯣꯏꯕ ꯃꯥꯜꯂꯦ ꯅꯨꯡꯊꯤꯟ ꯈ ꯀꯩꯀꯥꯗꯤ ꯇꯥꯗꯦꯕ ꯑꯗꯨ ꯈꯪꯗꯦ
ꯈꯪꯗꯦ ꯅꯣꯡꯁꯤꯖꯨ ꯖꯒꯥ ꯖꯒꯥꯥꯏ ꯋꯥꯋꯥ ꯋꯥ ꯇꯥꯏ ꯑꯔꯨꯅꯥꯆꯜꯗ ꯏꯁꯤꯡ ꯆꯥꯎꯕꯗꯣ ꯈꯪꯗ꯭ꯔꯣ
ꯑ ꯈꯪꯉꯦ ꯈꯪꯉꯦ ꯑꯩꯁꯨ ꯍꯧꯖꯤꯛꯇ ꯀꯩꯅꯣꯗ ꯎꯔꯝꯃꯦ
ꯃꯣꯏ ꯐꯖꯅ ꯆꯥꯎꯗ꯭ꯔ ꯏꯁꯤꯡꯗꯣ
ꯆꯥꯎꯋꯦ ꯑꯗꯣ ꯑꯁ ꯏꯁꯤꯡ ꯑꯩꯈꯣꯏ ꯂꯩꯕꯥꯛꯁꯦ ꯑ ꯀꯩꯅꯣ ꯑꯃꯨꯛ ꯇꯧ ꯂꯥꯏꯅꯥ ꯑꯃꯨꯛ ꯂꯥꯛ ꯑꯗꯩꯗꯤ ꯀꯩꯅꯣ ꯏꯁꯤꯡ ꯑꯃꯨꯛ ꯆꯥꯎ ꯑꯝ ꯇꯧ ꯐꯈꯤꯕꯗ ꯉꯥꯏꯔꯤ ꯑꯃꯨꯛꯀ ꯑꯃꯨꯛ ꯏꯁꯤꯡ ꯆꯥꯎꯔꯛꯄꯗꯣ ꯆꯥꯎꯔꯛꯇꯧꯕꯨꯗꯤ ꯃꯥꯟꯗ꯭ꯔꯦ ꯍꯧꯖꯤꯛ ꯇꯥꯔꯤꯕ ꯅꯣꯡ ꯈꯨꯨꯇꯥꯁꯤꯗ ꯍꯥꯏꯗꯤ ꯀꯟꯅ ꯀꯩꯁꯨ ꯇꯥꯗꯦꯗꯅ ꯑꯗꯣ ꯆꯥꯎꯔꯛꯑꯗꯤ ꯇꯟꯗꯤ ꯇꯟꯅꯤꯍꯦ ꯑꯗꯣ ꯅꯪꯕꯨ ꯀꯩ ꯌꯦꯟꯁꯥꯡ ꯆꯥꯒꯦ
ꯀꯪꯍꯧ ꯆꯥꯏ ꯀꯥꯡꯍꯧ
ꯑꯣꯍꯣ ꯆꯝꯊꯣꯡ ꯑꯣꯏꯅ ꯑꯣ ꯑꯩꯈꯣꯏꯁꯨ ꯆꯝꯊꯣꯡ ꯆꯥꯏꯌꯦ ꯑꯩꯈꯣꯏ ꯑꯆꯝꯕ ꯌꯥꯝ ꯆꯥꯔꯦ ꯍꯟꯗꯛ ꯑꯗꯨꯗꯨꯅ ꯆꯝꯊꯣꯡ ꯑꯣꯏꯅ ꯆꯥꯔꯦ ꯍꯣꯏ ꯑꯗꯨꯒꯤ ꯑꯁꯥꯗ ꯆꯥꯔꯦ ꯆꯝꯊꯣꯡꯁꯦ
ꯁꯛ ꯐꯖꯅ ꯆꯝꯊꯣꯡ ꯆꯥꯒꯗꯕꯅꯤ ꯆꯨꯝꯃꯤ
ꯑꯁ ꯊꯥꯁꯦ ꯌꯥꯝꯕꯨ ꯁꯦꯡꯗꯣꯔꯛꯑꯦꯗ ꯉꯁꯥꯏ ꯋꯥꯏꯗꯩꯗꯤ ꯊꯥꯁꯦ ꯂꯩꯆꯤꯜꯅ ꯂꯣꯏ ꯈꯨꯝꯖꯤꯜꯂꯝꯕꯅꯦꯕ ꯑꯗꯣ ꯍꯧꯖꯤꯛꯇꯤ ꯉꯥꯟ ꯊꯣꯔꯛꯑꯦꯕ ꯑꯩ ꯎꯏ ꯍꯥꯏꯕ ꯃꯥꯡꯈꯣꯟ ꯐꯝꯃꯤꯁꯦ ꯊꯥꯥꯁꯦ
ꯑꯩ ꯉꯁꯥꯏ ꯑꯩ ꯉꯁꯥꯏ ꯐꯝꯃꯝꯝꯕꯗꯤ ꯎꯗꯦ ꯑꯩ ꯉꯁꯥꯏ ꯍꯥꯏꯐꯦꯠ ꯃꯝꯁꯤꯜꯍꯜꯂꯒ ꯍꯥꯏꯗꯤ ꯂꯩꯆꯤꯟꯅ ꯈꯨꯝꯖꯤꯟꯕꯩ ꯇꯥꯏꯞꯇ ꯂꯩꯍꯧꯕꯅꯦ
ꯑ ꯑꯪ ꯉꯁꯥꯏꯈꯩꯗꯤ ꯈꯨꯝꯖꯤꯜꯂꯨꯏꯑꯕꯀꯣ ꯑꯗꯣ ꯍꯧꯖꯤꯛ ꯁꯦ ꯉꯥꯟꯊꯣꯔꯛꯑꯦꯕ ꯑꯩꯅ ꯉꯁꯥꯏ ꯅꯉꯣꯟꯗ ꯐꯣꯟ ꯇꯧꯔꯛꯄ ꯍꯧꯔꯛꯄꯗꯩꯗꯤ ꯑꯗꯨꯀꯥꯟꯗꯗꯤ ꯃꯝꯃꯤꯕ ꯑꯗꯨꯗꯨꯒꯅꯦ ꯍꯧꯖꯤꯛꯅ ꯑꯃꯨꯛ ꯀꯩꯅꯣ ꯇꯧꯔꯦꯕ ꯉꯥꯟ ꯊꯣꯔꯛꯑꯦ
ꯑꯗꯨ ꯑꯗꯨꯕꯨꯗꯤ ꯅꯣꯡꯁꯤꯁꯨ ꯈꯪꯗꯦ ꯇꯝꯕ ꯉꯝꯗꯦ
ꯍꯣꯏ ꯇꯝꯕ ꯉꯝꯗꯦ ꯅꯣꯡꯁꯤ ꯂꯥꯛꯇꯣꯏꯔꯥ ꯂꯥꯛꯑꯣꯏꯗ꯭ꯔ ꯑꯗꯣ ꯑꯃꯨꯛ ꯂꯩꯆꯤꯜꯁꯦ ꯃꯨꯁꯨꯛ ꯃꯨꯁꯨꯛ ꯃꯨꯕ ꯈꯔꯗꯤ ꯂꯩꯗꯤ ꯂꯩꯗ
ꯑꯩ ꯑꯩꯈꯣꯏ ꯑꯩꯈꯣꯏ ꯆꯤꯆꯦꯁꯤ ꯂꯥꯛꯑꯦ ꯃꯥꯒꯤ ꯃꯔꯨꯝ ꯃꯨꯔꯨ ꯁꯣꯟꯕ ꯈꯔ ꯇꯥꯇꯥꯥꯔꯦ ꯅꯪ
ꯑ ꯍꯣꯏ ꯍꯣꯏ ꯇꯥꯖꯁꯅꯨ
ꯃꯥꯏ ꯈꯔ ꯋꯥꯔꯤꯁꯦ ꯈꯔ ꯇꯥꯔꯛꯀꯅꯤꯀꯣ ꯃꯣꯏꯖꯦ ꯈꯔ ꯅꯩꯕꯅꯤꯀꯣ
ꯇꯧꯋꯦꯕ ꯑꯗꯨꯝ ꯈꯔ
ꯍꯣꯏ ꯍꯣꯏ ꯈꯔ ꯑꯗꯨꯝ ꯇꯧꯔꯛꯄꯅꯦ ꯑꯩꯒꯤ ꯆꯤꯝꯕꯥꯜꯁꯤꯗꯅꯦ ꯈꯪꯉꯕ ꯎꯔꯤꯡ ꯊꯣꯛꯑꯦꯕ ꯍꯥꯏꯗꯤ ꯆꯤꯟꯕꯥꯥꯡꯒꯤꯗꯤ ꯂꯤꯐ ꯂꯥꯏꯅꯔ ꯁꯪꯐꯝꯒꯤꯗꯨꯗ ꯎꯔꯤꯡꯕ ꯊꯣꯛꯑꯦꯕ ꯎꯔꯤꯡꯗꯨꯅ ꯃꯔꯝ ꯑꯣꯏꯔꯒ ꯆꯤꯝꯕꯥꯟꯁꯦ ꯄꯣꯝꯍꯜꯂꯦꯕ
ꯑꯣ ꯑꯁ ꯑꯗꯨ ꯅꯥꯁꯨ ꯅꯥꯕꯅꯦ ꯃꯥ
ꯑꯩ ꯆꯦꯀꯣ ꯌꯥꯏꯌꯦ ꯑꯗꯨꯗꯤ ꯄꯣꯛꯕ ꯉꯥꯏꯔꯦ
ꯄꯥꯏꯕꯗ ꯑꯃ ꯌ꯭ꯪ ꯌ꯭ꯪ ꯂꯥꯎꯕꯗꯨ ꯇꯧꯕꯔ
ꯎꯝ ꯑꯁ ꯅꯣꯛꯄꯗꯒꯗꯤ ꯍꯥꯢꯐꯦꯠꯇꯪꯒ ꯇꯤꯡꯊꯣꯛꯄꯗꯒ ꯇꯛꯅ ꯅꯥꯕꯤꯗꯣ ꯑꯗꯨ ꯇꯧꯋꯦ ꯍꯥꯏꯕ ꯑꯃ ꯃꯆꯤꯟꯖꯨ ꯅꯥꯏꯗꯦꯕ ꯈꯡꯕꯔ ꯄꯤꯛꯇꯔꯨ ꯄꯤꯛꯅ ꯑꯉꯧꯕ ꯑꯃꯈꯛꯇꯤ ꯎꯔꯛꯑꯦꯕ ꯉꯁꯤꯁꯦ ꯎꯔꯤꯡꯁꯤꯁꯨ ꯖꯥꯠ ꯖꯥꯠꯅꯤ
ꯍꯣꯏ ꯑꯗꯨꯃꯥꯏꯅ ꯑꯃꯨꯛꯃꯨꯛ ꯅꯥꯟꯅ ꯅꯥꯟꯅ ꯊꯨꯡꯕꯗꯣ ꯑꯁꯗꯣ ꯅꯣꯏꯗꯤ ꯎꯔꯤꯡ ꯊꯨꯡꯗꯕꯅꯤꯅ ꯌꯥꯝ ꯍꯔꯥꯎꯖꯔꯝꯅꯤ ꯍꯥꯏꯕ ꯑꯩꯗꯤ ꯃꯥꯏꯁꯦ ꯎꯔꯤꯡ ꯇꯧꯕꯁꯦ ꯌꯥꯝ ꯅꯨꯡꯉꯥꯏꯇ ꯍꯥꯏꯕ ꯑꯗꯨꯗꯨꯒ ꯃꯤꯗꯤ ꯁꯨꯃꯥꯏꯅꯒ ꯍꯥꯏꯅꯗ꯭ꯔꯣ ꯑꯗꯨꯝ ꯅꯥꯜꯂꯒ ꯂꯩꯔꯕꯅꯤꯅ ꯑꯃꯨꯛ ꯑꯃꯨꯛꯇꯪꯒꯨꯝꯕ ꯎꯔꯤꯡ ꯊꯣꯂꯛꯄꯁꯦ ꯑꯁ ꯊꯋꯥꯏ ꯅꯨꯡꯉꯥꯏꯇꯦ ꯀꯥꯏꯅ ꯍꯥꯏꯅꯗꯣꯏꯅꯦꯕ ꯑꯗꯣ ꯑꯁ ꯑꯩꯈꯣꯏꯗꯤ ꯐꯪꯗ꯭ꯔꯕꯅꯦꯕ ꯑꯗꯨꯗꯣ ꯑꯃꯨꯛ
ꯑꯗꯨꯝ ꯁꯣꯛ ꯂꯩꯃꯟꯗꯅ ꯏꯗꯣ ꯐꯔꯛꯀꯅꯤꯍ ꯅꯪꯒꯤꯗꯣ ꯃꯁꯥꯒꯤ ꯊꯣꯛꯄ ꯑꯣꯏꯔꯝꯕꯁꯨ ꯌꯥꯏ ꯍꯧꯒꯜꯒꯤ
ꯑꯍꯣꯏ ꯑꯗꯨꯁꯨ ꯑꯣꯏꯕꯨꯗꯤ ꯑꯣꯏꯔꯝꯗꯣꯏ ꯑꯗꯨ ꯐꯗꯤ ꯌꯥꯝ
ꯅꯪ ꯐꯗꯤ ꯐꯔꯕ ꯃꯥꯜꯂꯦ ꯈꯔ ꯑꯩꯅ ꯈꯜꯂꯤꯗꯣ ꯑꯗꯨꯝ ꯍꯥꯟꯕ ꯊꯦꯡꯅꯕ ꯋꯥꯥꯏꯔꯗꯤ
ꯎꯝ ꯈꯤꯇꯪꯗꯤ ꯐꯥꯖꯤꯜꯂꯛꯄ ꯃꯥꯜꯂꯦ ꯑꯗꯣ ꯑꯁ ꯈꯪꯗꯦꯅꯦ ꯎꯔꯤꯡꯁꯤꯅꯥꯅꯦ ꯑ ꯐꯩꯒꯁꯦ ꯍꯥꯏꯕ ꯌꯥꯕ ꯅꯠꯇꯦ ꯐꯩ ꯍꯦꯛ ꯍꯥꯏꯕꯗ ꯍꯧꯒꯠꯂꯛꯇꯣꯏꯅꯦꯕ ꯎꯔꯤꯡꯁꯤꯗꯒꯤ ꯃꯥꯏꯁꯤꯗ ꯊꯥꯗꯔꯤꯕ ꯃꯌꯥꯝꯁꯦ
ꯑꯩ ꯁꯨꯝ ꯇꯧꯔꯛꯄꯗꯒꯤ ꯑꯃ ꯏꯁꯥꯗ ꯄꯥꯝꯃꯨꯔꯛ ꯇꯥꯕꯗꯣ ꯈꯪꯕ꯭ꯔꯥ ꯍꯥꯏꯗꯤ ꯐꯁꯤꯅꯗ ꯐꯔꯗꯤ ꯑꯩꯒꯤ ꯑꯔꯩꯕ ꯄꯨꯝꯕ ꯊꯥꯗꯔꯒꯦ ꯇꯧꯔꯒꯦꯒ ꯈꯟꯕꯗꯣ ꯈꯂꯦ ꯍꯥꯏꯕ ꯍꯦꯛꯇ ꯐꯍꯟꯅꯤꯡꯕꯗꯣ ꯑꯗꯣ ꯍꯧꯖꯤꯛꯇꯤ ꯅꯍꯥꯟꯁꯦ ꯑꯩꯁꯦ ꯗꯣꯛꯇꯔ ꯆꯠꯄꯗ ꯗꯣꯛꯇꯔꯅ ꯀꯩꯅꯣ ꯇꯧꯔꯣ ꯍꯤꯗꯥꯛ ꯑꯃ ꯑꯁ ꯈꯪꯗꯦ ꯍꯗꯥꯛꯇꯣ ꯀꯩꯅꯣ ꯇꯧꯋꯦ ꯇꯧꯔ ꯑꯩꯁꯦ ꯆꯥꯈꯤꯗ꯭ꯔꯦꯕ ꯑꯗꯨ ꯆꯥꯈꯤꯗꯕꯗ ꯏꯗꯤꯟꯗꯤ ꯑꯩ ꯋꯥꯈꯜꯗ ꯅꯨꯡꯉꯥꯏꯇ꯭ꯔꯤꯕ ꯆꯥꯗꯕꯁꯦ ꯑꯗꯨ ꯎꯝ ꯑꯗꯨ ꯈꯔ ꯀꯨꯏꯅ ꯆꯥꯗ꯭ꯔꯁꯨ ꯌꯥꯔꯣꯏꯗꯕ ꯑꯗ ꯄꯨꯜꯂꯞ ꯑꯃꯨꯛꯇꯪꯗ ꯍꯥꯏꯗꯤ ꯆꯥꯕ ꯍꯧꯔꯒ ꯂꯦꯞꯄꯁꯨ ꯌꯥꯔꯣꯏꯗꯕ ꯗꯨꯀꯥꯟꯗ ꯐꯪꯁꯨ ꯐꯪꯈꯤ ꯐꯠꯇꯕ ꯍꯤꯗꯥꯛꯁꯦ ꯑꯗꯩꯗꯤ ꯃꯃꯜꯁꯨ ꯈꯔ ꯇꯥꯡꯉꯦꯕ ꯑꯗꯣ ꯑꯩ ꯄꯩꯁꯥ ꯂꯩꯇꯕ ꯃꯇꯥꯡꯁꯨ ꯑꯣꯏꯕꯒꯤ ꯑꯩꯁꯦ ꯂꯩꯍꯧꯗ꯭ꯔꯦꯕꯀꯣ ꯑꯗꯨꯗꯨꯅꯅꯦ ꯋꯥꯈꯜꯁꯦ ꯑꯇꯣꯝꯇ ꯆꯥ ꯆꯥꯒꯦ ꯈꯟꯕꯤꯗꯣ
ꯎꯝ
ꯏꯁꯥꯁꯦ ꯑꯝꯇ ꯂꯩꯔꯒ ꯆꯥꯒꯦ ꯑꯃꯝꯇ ꯆꯥꯒꯦ ꯈꯜꯂꯒ ꯍꯧꯖꯤꯛ ꯐꯥꯎꯕ ꯂꯩꯔꯤ꫰ꯑꯩ
ꯐꯖ ꯐꯖꯅ ꯆꯥ ꯐꯖꯅ ꯐꯖꯍꯟꯒꯦꯁꯤꯅꯤ ꯅꯪ ꯍꯥꯏꯖꯦ ꯍꯤꯗꯥꯛ ꯄꯩꯁꯥꯥꯁꯦ ꯂꯩꯔꯀꯥꯟꯗ
ꯍꯣꯏ ꯍꯣꯏ ꯍꯤꯗꯥꯛꯇꯣ ꯍꯥꯏꯗꯤ ꯆꯥꯕꯁꯦ ꯍꯧꯔꯨꯔꯒ ꯂꯦꯞꯀꯅꯣꯅ ꯍꯥꯏꯕ
ꯎꯝ
ꯂꯦꯞꯄꯁꯨ ꯌꯥꯔꯣꯏꯗꯕꯅꯤꯅ ꯄꯩꯁꯥꯁꯦ ꯄꯨꯂꯞ ꯂꯩꯔꯀꯥꯟꯗ ꯄꯨꯂꯞ ꯄꯨꯟꯅ ꯍꯧꯖꯤꯛꯀꯤꯗꯣ ꯐꯥꯏꯚ ꯀꯦ ꯈꯔꯗꯤ ꯍꯦꯟꯈꯩ ꯆꯪꯅꯤꯕ
ꯎꯝ
ꯍꯤꯗꯥꯛꯁꯦ ꯂꯩꯕꯗ ꯑꯗꯨꯗꯨꯅ ꯑꯩꯁꯦ ꯑꯗꯨ ꯊꯥ ꯊꯥ ꯑꯅꯤꯔ ꯑꯃꯁꯨ ꯆꯥꯎ ꯍꯥꯏꯔꯛꯑꯦꯕ ꯃꯥꯅ ꯑꯗꯨꯒꯁꯨ ꯑꯃꯨꯛ ꯆꯪꯗꯣꯏ ꯅꯠꯇ꯭ꯔꯥ ꯑꯗꯨꯅ ꯁꯤ ꯂꯩꯔꯀꯥꯟꯗ ꯑꯣꯏꯅ ꯂꯦꯞꯇꯅꯕ ꯆꯥꯔꯒꯦꯅ ꯈꯜꯂꯦ
ꯈꯔꯗꯤ ꯆꯪꯒꯅꯤ ꯅꯪꯒꯤꯁꯦꯀꯣ
ꯍꯣꯏ ꯄꯩꯁꯥꯁꯦ ꯂꯩꯇꯕꯗ ꯉꯥꯏꯔꯦꯕ ꯄꯩꯁꯥꯁꯦ ꯌꯥꯝ ꯌꯥꯝ ꯄꯥꯏꯅꯤꯡꯉꯦ ꯄꯩꯁꯥ
ꯅꯪꯒꯤ ꯅꯪꯒꯤ ꯑꯃꯗꯨꯁꯨ ꯈꯟꯖꯔꯗꯤ ꯐꯗꯧꯕ
ꯍꯣꯏ ꯆꯥꯛꯑꯦ ꯑꯩꯅ ꯑꯩꯅ ꯑꯗꯨ ꯍꯦꯛ ꯈꯟꯕꯒꯅꯦ ꯍꯤꯗꯥꯛꯁꯦ ꯍꯥꯟꯅ ꯂꯩꯒꯦꯅ ꯑꯩꯒꯤ ꯂꯤꯁꯀꯤ ꯅꯝꯕꯔ ꯋꯥꯟꯁꯦ ꯌꯥꯎꯍꯟꯕꯅꯦꯕ ꯑꯗꯨꯕꯨ ꯑꯁ ꯎꯄꯥꯏ ꯂꯩꯇꯦ
ꯌꯥꯏꯁꯦ ꯌꯥꯏꯁꯦ ꯃꯊꯪꯗꯗꯤ ꯍꯣꯏ ꯍꯣꯏ
ꯑꯥ ꯍꯣꯏ ꯊꯝꯃꯒꯦ ꯑꯗꯨꯒ ꯋꯥꯔꯤꯁꯨ ꯀꯣꯟꯅ ꯑꯃꯨꯛ ꯁꯥꯟꯅꯔꯁꯦ ꯍꯣꯏ ꯊꯝꯃꯒꯦ ꯀꯣ ꯑꯥ
ꯍꯣꯏ ꯍꯣꯏ ꯊꯝꯃꯣ ꯊꯝꯃꯣ